ꯑꯅꯤ ꯃꯥ
ꯌꯥꯏꯌꯦ ꯌꯥꯏ ꯌꯥꯏꯌꯦ
ꯑ ꯌꯥꯔꯦ ꯌꯥꯏ ꯌꯥ ꯌꯥꯗ꯭ꯔꯗꯤꯅ ꯌꯥꯗꯦ ꯑꯥ ꯇꯥꯗ꯭ꯔꯣ ꯍꯜꯂꯣ ꯍꯜꯂꯣ ꯍ ꯍ
ꯂꯑꯌꯦꯕ ꯀ ꯇꯔ ꯂꯩꯕ꯭ꯔꯣ
ꯆ ꯏꯟꯁꯥꯡꯊꯣꯛꯀꯦꯗ ꯍꯧꯖꯤꯛꯅ ꯍꯧꯒꯠꯄꯗ ꯉꯥꯏꯔꯤ
ꯀ
ꯆꯥꯛ ꯌꯦꯟꯁꯥꯡ ꯊꯣꯡꯒꯦꯅ ꯍꯧꯒꯠꯄꯗ ꯉꯥꯏꯔꯤꯕ
ꯇ ꯀꯥꯏ ꯇꯥꯏ
ꯇꯥꯕ꯭ꯔꯣ ꯑ ꯆꯥꯛ ꯌꯦꯟꯁꯥꯡ ꯊꯣꯡꯒꯦꯅ ꯍꯧꯒꯠ ꯍꯧꯒꯠꯄ ꯍꯧꯒꯠꯂꯒ ꯐꯤ ꯁꯨꯒꯦ
ꯆꯥꯏ ꯆꯥꯡ ꯊꯉꯦ ꯍꯥꯏꯅꯒꯠꯂꯒꯁꯨꯁꯨꯨꯔ ꯂꯩ ꯍꯥꯏꯕ꯭ꯔꯣ ꯌꯥꯏ ꯅꯨꯡꯗꯥꯡꯒꯤ ꯊꯣꯟꯈ꯭ꯔꯒꯦ ꯍꯥꯏꯕ꯭ꯔꯣ
ꯑꯥ ꯊꯣꯡꯕ ꯃꯇꯝ ꯌꯧꯔꯤꯗꯅ
ꯌꯥꯝ ꯉꯜꯂꯦ ꯌꯥꯝ ꯉꯜꯂꯦ ꯅ ꯑꯩꯈꯣꯏꯗꯤ ꯑꯌꯨꯛ ꯀ ꯆꯠ ꯆꯊꯔꯤ
ꯅꯣꯏꯗꯤ ꯃꯁꯥ ꯈꯔ ꯐꯕꯅꯤꯅ
ꯑꯁ ꯐꯒꯅ ꯌꯥ
ꯇꯧꯔꯗꯤꯁꯥꯏꯅ ꯍꯣꯁꯄꯤꯇꯥꯜꯗ ꯆꯪꯉꯅꯤ ꯎꯝ ꯎꯝ
ꯍꯌꯥ ꯐꯦꯟꯟꯁꯥꯡ ꯊꯣꯡꯒꯦ ꯇꯧꯔ ꯂꯩꯕ꯭ꯔꯣ
ꯍꯥꯥ
ꯐꯔꯤꯟꯁꯥꯡ ꯇꯨꯡꯉꯦꯔ ꯀꯔꯤ ꯌꯦꯟꯁꯥꯡ ꯊꯣꯡꯒꯦꯔꯕ ꯅꯨꯡꯗꯥꯡꯒꯤ ꯇꯕ꯭ꯔꯣ ꯆꯥꯕ꯭ꯔꯣ
ꯇꯥꯏꯌꯦ
ꯀꯌꯥꯃꯨꯛ ꯁꯨꯅ ꯐꯗꯕ꯭ꯔꯣ ꯇꯔꯕꯣ
ꯆ ꯄꯨꯅꯥ
ꯅꯣꯏ ꯈꯔ ꯐꯕ ꯃꯐꯝꯗ ꯂꯩ ꯑꯗꯨꯅ ꯂꯦꯡꯗꯕꯤꯗ ꯑꯗꯨꯝ ꯐꯝꯕꯅ
ꯑ ꯍꯅꯨꯡꯉꯥꯏꯇ ꯄꯣ
ꯇ ꯍ
ꯇꯥꯕ꯭ꯔꯣ
ꯇꯑꯌꯦ ꯇꯑꯌꯦ
ꯑꯋ ꯌꯥꯔꯦ
ꯎꯝ
ꯗ ꯄꯥ ꯁꯈꯤꯤ
ꯂꯦꯡꯗꯕꯤꯗ ꯇꯨꯃꯤꯟꯅ ꯂꯩꯔꯒ ꯉꯥꯏꯍꯥꯛ ꯁꯦ ꯅꯥꯕ ꯌꯥꯗ ꯕ꯭ꯔꯣ ꯀꯔꯤ ꯀꯌꯥꯃꯨꯛꯁꯨ ꯂꯦꯒ ꯂꯕ꯭ꯔꯣ
ꯀꯔꯤ ꯇꯧꯔꯦ ꯂꯦꯡꯕ꯭ꯔꯣ
ꯃꯈꯣꯟꯗ ꯀ꯭ꯔꯣ ꯀ꯭ꯔꯣ ꯀ꯭ꯔꯞ ꯀ꯭ꯔꯣ ꯀ꯭ꯔꯦꯛ ꯀ꯭ꯔ ꯀꯦꯛ ꯇꯧꯔꯂ ꯑꯩꯅ
ꯑꯣ ꯀꯔꯛ ꯀꯂ ꯀꯂꯛ ꯀꯥꯎꯧꯕꯒꯤꯅꯦ ꯑꯗꯨꯗꯤ
ꯎꯝꯃ ꯑꯌꯦ
ꯉꯁꯥꯏꯗꯣ ꯅꯪ ꯅꯪ ꯐꯣꯟ ꯊꯝꯈꯤꯕꯒ ꯇꯥꯕ꯭ꯔꯣ ꯅꯪ ꯐꯣꯟ ꯊꯝꯈꯤꯕꯒ ꯑꯩ ꯃꯤ ꯑꯃ ꯀꯣꯜ ꯇꯧ ꯕꯥ
ꯑꯥ
ꯑꯗꯣ ꯑꯗꯨ ꯅꯨꯄꯥꯗꯣ ꯒ꯭ꯔꯨꯞꯇ ꯑꯩꯒꯤ ꯅꯦꯝꯃꯛ ꯊꯛꯃꯟꯖꯕꯒꯤ ꯑꯃ ꯀꯣꯜ ꯇꯧꯅꯤꯡꯗ꯭ꯔꯦ
ꯀꯔꯤ ꯍꯥꯏꯕ
ꯅꯦꯠꯋꯥꯛ ꯐꯠꯃꯟꯗꯕꯒꯤꯀꯣ ꯑꯩ
ꯑ ꯑꯥ ꯑꯗꯨ ꯅꯪꯕꯨ ꯀꯥꯎꯜ ꯇꯧꯅꯤꯡꯗ꯭ꯔꯦ ꯍꯥꯏꯕ꯭ꯔꯕ
ꯑ
ꯑꯝ
ꯑꯗꯣ ꯉꯁꯥꯏꯗꯨꯁꯨ ꯑꯃ ꯅꯨꯄꯤ ꯑꯃꯅ ꯀꯣꯜ ꯇꯧꯋꯦ ꯑꯗꯨꯒ ꯅꯦꯠꯋꯥꯛ ꯐꯝꯃꯟꯗꯕꯒꯤꯀꯣ ꯃꯈꯣꯠꯁꯨ ꯇꯥꯗꯕ ꯑꯗꯨꯒꯤ ꯑꯩꯅ ꯊꯝꯕ ꯃꯤꯅꯤꯠ ꯑꯅꯤꯔ ꯑꯍꯨꯝꯔ ꯀꯣꯜ ꯇꯧꯔꯒ
ꯎꯝ
ꯑꯣ ꯐꯠꯇꯕꯁꯅ ꯇꯜꯂꯒ
ꯑꯣ ꯑꯃꯨꯛꯁꯨ ꯐꯠꯇꯕ꯭ꯔꯥ ꯈꯪꯗꯦꯁ ꯅꯪ ꯅꯪꯗ ꯑꯦꯔꯋꯥꯔ ꯔꯥ ꯅꯦꯠ ꯅꯦ ꯐꯕꯖ
ꯖꯤꯑꯣꯅꯦ ꯅꯦ ꯑꯁ ꯑꯦꯔꯇꯦꯜꯗꯤ ꯅꯦ ꯅꯦ ꯐꯝꯗꯦꯍꯦ
ꯐꯔꯠꯇ ꯀꯤꯗꯕ꯭ꯔꯣ
ꯅꯨꯡꯉꯥꯏꯇꯕꯅꯦ ꯚꯥꯏ ꯚꯥꯏ
ꯍ ꯅꯥꯟꯗꯤ ꯖꯤꯌꯣꯟꯅ ꯅꯨꯡꯉꯥꯏꯇꯕ ꯅꯠꯇ꯭ꯔꯣ
ꯑꯥꯁ ꯅꯍꯗꯨꯅ ꯅꯍꯥꯟꯗꯒꯤ ꯖꯤꯑꯣ ꯄꯥꯏꯔꯒ ꯂꯥꯛꯄꯗꯨꯕꯨ
ꯎ
ꯀꯩꯅꯣ ꯁꯝ ꯄꯔꯝꯒꯦ ꯃꯤ ꯌꯥꯝ ꯈꯪꯅꯕ ꯅꯠꯇ꯭ꯔꯣ
ꯀꯔꯤ ꯇꯕ꯭ꯔꯣ ꯀꯔꯤꯏ ꯂꯩꯕ꯭ꯔꯣ
ꯑ ꯑꯗꯣ ꯂꯅꯨꯡꯖꯥ ꯑꯉꯝ ꯍꯥꯏꯕ ꯅꯨꯄꯥꯗꯣ ꯈꯪꯕ꯭ꯔꯅ ꯈꯪꯉꯦ
ꯎꯝ ꯊꯅꯤꯕ
ꯈꯪꯉꯦ
ꯐꯪꯉꯦ
ꯑꯗꯣ ꯃꯁꯛ ꯀꯩꯅꯣ ꯐꯣꯇꯣꯒꯨꯝꯕ ꯂꯩꯔꯗꯤ ꯊꯥꯔꯛꯑꯣꯗꯅ
ꯑ ꯊꯣꯇꯣꯒꯨꯝꯕꯗꯤ ꯂꯩꯇꯦ ꯑꯗꯣ ꯕꯦꯟꯒꯤ ꯑꯩꯁꯅꯦ ꯑꯩ ꯑꯩꯕꯨꯗꯤ ꯈ ꯍꯪꯉꯝꯃꯣꯏ ꯃꯥꯗꯤ ꯑꯗꯨꯕꯨ ꯕꯦꯟꯒꯤ ꯑꯦꯛꯅꯦ ꯑꯩꯅꯗꯤ ꯃꯥꯕꯨ ꯈꯪꯉꯦ
ꯑꯣ ꯑꯗꯣ ꯑꯩ ꯃꯁꯥ ꯌꯥꯝ
ꯇ ꯄꯨ꯭ꯔꯣ ꯅꯪꯕꯨꯟꯁꯤꯌꯥ ꯍꯥꯏꯔꯟꯁꯤꯌꯥꯒꯣꯝꯕ ꯝꯕ ꯍꯥꯏꯔꯛꯄ꯭ꯔꯣ ꯀꯔꯤ ꯀꯔꯤꯇꯥꯕ꯭ꯔ
ꯑ ꯃꯥꯒꯤ ꯃꯁꯛꯇꯣ ꯈꯪꯅꯤꯡꯕ ꯑꯩ ꯅꯠꯇꯕꯤ ꯏꯃꯥꯟꯅꯕꯤꯁꯤꯡꯁꯨꯀꯣ ꯍꯪꯉꯉꯦ ꯍꯥꯏꯕ ꯑꯗꯨꯒꯤ ꯎꯝ ꯑꯁ ꯃꯥ ꯃꯥꯒꯤꯦ ꯐꯇꯣ ꯍꯥꯟꯅ ꯊꯤꯔꯛꯑꯅꯦ ꯑꯗꯨ ꯃꯥꯒꯤ ꯐꯣꯇꯣ ꯊꯥꯔꯛꯑ ꯀꯥꯟꯗ ꯑꯩ ꯃꯥꯒꯤ ꯋꯥꯔꯤ ꯁꯥꯕꯤꯒꯦ ꯂꯤꯕꯤꯒꯦ ꯂꯤꯕꯤꯒꯦ ꯑ ꯑꯗꯨꯅꯦ ꯊꯥꯕꯤꯌꯣꯕ ꯐꯔꯛ ꯊꯨꯅꯥ ꯁꯥꯁ ꯁꯍꯤ ꯀꯌꯥ ꯆꯒꯔꯤ ꯌꯥ ꯑꯗꯨꯅ ꯄꯇꯣ
ꯁꯪꯁꯤꯕꯨꯗꯤ ꯑꯗꯨꯕꯨ ꯂꯨꯀꯥꯁ ꯈꯪꯕ꯭ꯔꯥ ꯂꯨꯀꯥꯁꯄꯨ ꯈꯪꯕ꯭ꯔꯥ
ꯊꯅꯦꯍꯦ
ꯂꯨꯀꯥꯟꯁꯕꯨꯨꯗꯤ ꯈꯪꯉꯝꯒꯗꯧꯕ ꯃꯥꯜꯂꯒ ꯈꯪꯗꯦ ꯂꯨꯀꯥꯁꯀꯤ ꯃꯤꯌꯥꯝꯕꯅꯦ ꯍꯥꯏꯒꯦ ꯇꯧꯕ ꯃꯣꯏꯒꯤ
ꯑꯣ ꯈꯪꯗꯦ ꯆꯟꯕ꯭ꯔ ꯃꯤ ꯑꯝꯇ ꯈꯪꯗꯦ ꯈꯪꯕꯕꯨ ꯑꯩꯈꯣꯏ ꯀ ꯅ ꯑꯩꯈꯣꯏ ꯌꯨꯝꯒꯤ ꯅꯦꯛꯁꯇ ꯂꯩꯕ ꯌꯨꯝꯗꯨꯒ ꯑꯗꯨꯒ ꯌꯦ ꯈꯔ ꯈꯔ ꯈꯇꯔꯅꯦ ꯊꯪꯕꯖꯔ ꯑꯌꯥꯝꯕꯗꯤ ꯈꯪꯗꯦꯗ ꯑꯗꯣ ꯃꯥꯒꯤ ꯃꯕꯨꯡꯗꯣ ꯄꯥꯁꯇꯔ ꯑꯣꯏꯕ
ꯑꯥ
ꯄꯁꯥꯏꯒꯤ ꯏꯃꯨꯡ ꯑꯣꯏꯕ ꯃꯥꯜꯂꯦ ꯍꯣꯏ
ꯀꯖꯤꯟ ꯁꯤꯡꯀꯣ
ꯍꯣꯏ ꯑꯗꯨꯝ ꯑꯣꯏꯕ ꯃꯥꯂꯦ
ꯑꯣ ꯃꯁꯛ ꯈꯪꯅꯤꯡꯕ ꯃꯤ ꯑꯁ ꯕꯤꯕꯤꯑꯦꯁ ꯃꯥꯒꯤ ꯃꯁꯛ ꯑꯗꯨꯝ ꯊꯤꯔꯒ ꯂꯩꯕꯅ ꯐꯪꯗꯕ ꯃꯤ ꯑꯍꯨ ꯃꯔꯤꯗꯅꯦ ꯊꯤꯔꯤꯁꯦ
ꯃꯥ ꯃꯥꯒꯤ ꯃꯁꯛ ꯊꯤꯔꯒ ꯂꯩꯄꯇꯣ ꯐꯖꯕ꯭ꯔ ꯊꯤꯕ꯭ꯔ ꯌꯦꯡꯒꯦ ꯇꯧꯄꯔ꯭ ꯅꯠꯇ꯭ꯔꯒ ꯀꯔꯤꯅꯣ
ꯑꯗꯣ ꯑ ꯃꯁꯛꯇꯣ ꯐꯖꯕ꯭ꯔꯥ ꯐꯖꯗꯕ꯭ꯔꯥ ꯍꯥꯏꯕꯗꯣ ꯈꯪꯅꯤꯡꯕ
ꯅꯪ ꯍꯥꯏꯔꯛ
ꯑꯁ ꯑꯗꯨ ꯅꯠꯇꯦꯍꯦ ꯅꯠꯇꯦ ꯅꯠꯇꯦ ꯅꯠꯇꯦ ꯅꯪꯅ ꯈꯜꯂꯤꯗꯣ ꯂꯥꯂꯦꯍꯦ
ꯐꯖꯗꯔ꯭ꯦ
ꯃꯁꯛ ꯐꯥꯎ ꯈꯪꯗꯕ ꯃꯤꯕꯨ
ꯌꯣꯡꯆꯥꯛ ꯌꯣꯡꯆꯥꯛ ꯉꯝꯗꯤ ꯀꯩꯅꯣ ꯇꯧꯕꯅꯤꯅ ꯃꯥꯒꯤ
ꯌꯥꯔꯣ
ꯃꯥꯒꯤ ꯌꯥꯗꯣ ꯑꯅꯤ ꯐꯨꯛꯄꯩ ꯇꯥꯏꯄꯇ ꯇꯧꯕꯅꯦ
ꯑꯣ ꯋꯥꯡꯕ꯭ꯔꯥ ꯋꯥꯡꯗꯕ
ꯑ ꯋꯥꯡꯗꯦ ꯋꯥꯡꯗꯦ ꯅꯦꯝꯃꯦ
ꯅꯦꯝꯃꯦ
ꯎꯝ ꯃꯁꯛꯄꯨꯗꯤ ꯌꯥꯝ ꯊꯤꯕꯃꯛꯇꯤ ꯑꯣꯏꯗꯕꯅꯦ
ꯎꯝ
ꯑꯗꯣ ꯃꯥ ꯀꯩꯅꯣ ꯏꯟꯖꯤꯅꯤꯌꯔꯒꯨꯝꯕ ꯆꯠꯂꯝꯕ꯭ꯔꯥ ꯍꯥꯟꯅ
ꯈꯪꯗꯦꯗ
ꯈꯪꯉꯗꯤ ꯐꯖꯅ ꯈꯪꯕ ꯌꯥꯗꯕ꯭ꯔꯣ
ꯑꯃ
ꯀꯗꯥꯏꯗꯒꯤꯅꯣꯗ ꯑꯩ ꯑꯩ ꯃꯥꯗꯤ ꯑꯩꯕꯨ ꯈꯪꯉꯝꯃꯣꯏ ꯑꯗꯨꯕꯨ ꯑꯩꯗꯤ ꯃꯥꯒꯤ ꯃꯁꯛ ꯈꯪꯉꯦ ꯍꯥꯏ ꯕ ꯋꯥꯅꯤꯗ ꯕꯦꯡꯀꯒꯤ ꯀꯩꯅꯣ ꯑꯣꯏꯕꯒꯤ
ꯑꯣ
ꯑꯗꯨꯒ ꯀꯩꯅꯣꯗ ꯂꯩꯄ ꯀꯥꯟꯗ ꯏꯆꯦ ꯑꯩꯈꯣꯏꯗꯤ ꯈꯪ ꯉꯝꯒꯅꯤ ꯃꯣꯏꯕꯨꯗꯤ ꯈꯪꯅꯔꯝꯕꯁꯨ ꯌꯥꯏ
ꯑꯁ ꯂꯨ
ꯑ ꯃꯣꯏ ꯍꯪꯕꯤꯒꯦ ꯍꯪꯕꯤꯒꯦ ꯍꯪꯕꯤꯒꯦꯕ ꯏꯟꯁꯇꯥꯗ ꯌꯦꯡꯕ ꯌꯥꯗ꯭ꯔꯣ ꯏꯟꯁꯇꯥ ꯄꯥꯏꯗꯕ꯭ꯔꯣ
ꯈꯪꯗꯦ ꯏꯟꯁꯇꯥꯗꯗꯤ ꯃꯤ ꯃꯌꯥꯝ ꯊꯣꯔꯛꯑꯦꯗꯅ ꯑꯗꯨꯒꯤ ꯊꯤꯐꯝ ꯈꯪꯗꯦ
ꯑꯩꯗꯣ ꯍꯧꯖꯤꯛ ꯃꯥꯒꯤ ꯀꯩꯅꯣꯗꯣ ꯑꯅꯤꯗꯣ ꯀꯟꯐ꯭ꯌꯨꯁ ꯆꯠꯈ꯭ꯔꯕ ꯅꯨꯡꯄ ꯑꯝꯗꯣ ꯈꯪꯉꯦ ꯑꯗꯨꯕꯨ ꯃꯁꯛ ꯑꯅꯤꯗꯣ ꯀꯟꯐ꯭ꯌꯨꯁ ꯆꯠꯈ꯭ꯔꯕ ꯃꯌꯥꯝꯕ ꯑꯅꯤ ꯃꯥꯒꯤ ꯃꯅꯥꯎꯅꯨꯄꯥꯗꯨꯔ ꯃꯥꯒꯤ ꯃꯌꯥꯝ ꯑꯝ ꯃꯌꯥꯝꯕꯗꯨꯔꯥ ꯍꯥꯏꯅ ꯈꯟ ꯀꯟꯐ꯭ꯌꯨꯁ ꯆꯠꯄ ꯑꯃ ꯌꯥꯝꯈꯠꯄ ꯑꯃ ꯂꯩꯕꯅꯦ
ꯑꯣ
ꯅꯨꯄꯤ ꯌꯥꯝ ꯆꯣꯞꯄ ꯑꯃ ꯂꯩꯕꯅꯦꯕ ꯃꯣꯏꯒꯤ ꯏꯃꯨꯡꯗ ꯃꯁꯛꯄꯨꯗꯤ ꯑꯗꯨꯝ ꯌꯦꯡꯕ ꯌꯥꯕ ꯉꯥꯛꯇꯅꯦ ꯑꯗꯨꯕꯨ ꯑꯁ ꯅꯦꯝꯄꯗꯤ ꯅꯦꯝꯃꯦ
ꯎꯝ
ꯎꯝ ꯗꯨꯃꯛꯇꯤ ꯑꯣꯏꯗꯝꯅꯤ
ꯃꯁꯛ ꯌꯥꯝ ꯐꯖꯔꯁꯨ ꯅꯦꯝꯃꯗꯤ ꯇꯜꯂꯦꯗ ꯑꯈꯣꯏꯗꯤ ꯅꯠꯇ꯭ꯔꯣ
ꯅꯦꯝꯕ ꯃꯤꯕꯨꯗꯤ ꯄꯥꯝꯖꯇ꯭ꯔꯦ ꯈꯥꯔꯦ
ꯑ ꯑꯗꯨꯅꯦ
ꯅꯪꯒꯤ ꯐꯤꯗꯣ ꯁꯨꯕ ꯂꯣꯏꯗ꯭ꯔꯤꯕꯣ
ꯌꯥꯝꯕꯒꯤ ꯈꯔ ꯀꯨꯏꯅ ꯁꯨꯕꯅꯤ
ꯃꯩ ꯂꯥꯛꯇꯦ
ꯅꯣꯡ
ꯑꯁꯤꯗ ꯑꯁꯤꯗꯅ ꯃꯩ ꯂꯥꯛꯇꯦ ꯑꯗꯨꯒ ꯈꯨꯟꯗꯒꯤꯅ ꯃꯩ ꯂꯥꯛꯄ ꯑꯗꯣ ꯃꯩꯗꯣ ꯈꯔ ꯀꯩꯅꯣ
ꯃꯩꯗꯣ ꯇꯝꯗꯕꯅꯤꯅꯀꯣ ꯋꯥꯁꯤꯡ ꯃꯦꯆꯤꯟꯒꯨꯝꯕ ꯄꯥꯏꯕ ꯌꯥꯗꯕ
ꯥꯕꯣꯜꯕꯨꯗꯤ ꯑꯗꯨꯝ ꯌꯦꯡꯕ ꯈꯨꯟꯗ ꯕꯣꯜꯕꯨꯗꯤ ꯑꯗꯨꯝ ꯌꯥꯡꯕꯀꯣ ꯈꯨꯟ ꯆꯠꯄ ꯀꯥꯟꯗ
ꯑꯍꯣꯏ ꯋꯥꯏ ꯐꯥꯏ ꯑꯣꯟ ꯇꯧꯔꯒ ꯍꯣꯠꯁꯄꯣꯠ ꯑꯣꯟ ꯇꯧꯔꯒ ꯑꯗꯨꯝ ꯌꯦꯡꯉꯦ ꯌꯦꯅꯤꯡꯉꯗꯤ
ꯐꯣꯟꯗ ꯌꯦꯡꯕ꯭ꯔ
ꯍꯣꯏ ꯐ꯭ꯔꯤ ꯑꯦꯞꯁ ꯂꯩꯔꯤ ꯗꯨꯗꯤ
ꯇꯤꯚꯤ ꯒꯨꯝꯕꯗ ꯌꯦꯡꯕ ꯌꯥꯗ꯭ꯔꯣ
ꯇꯤꯚꯤꯁꯨ ꯂꯩꯌꯦ ꯁꯦꯠꯇ ꯈꯨꯟꯗ ꯂꯩꯇꯕꯅꯤꯅ ꯌꯥꯗꯕ
ꯍꯣꯏ ꯏꯆꯦ ꯀꯩꯅꯣ ꯏꯆꯦ ꯑꯈꯣꯏ ꯅꯈꯣꯏꯗꯤ ꯑꯗꯨꯝ ꯇꯤꯚꯤꯗ ꯌꯦꯡꯉꯦ ꯑꯗꯣ ꯅꯨꯡꯗꯥꯡꯒꯗꯤ ꯆꯠꯄꯗꯣ ꯇꯟꯕꯒꯤ
ꯑꯗꯨꯃꯨꯛ ꯅꯛꯄꯗꯨꯕꯨ
ꯑꯁ ꯇꯟꯕꯅꯦ ꯗꯨꯀꯥꯟ ꯐꯥꯎ ꯆꯠꯄ ꯇꯜꯂꯤ ꯀꯟꯁꯤꯗ ꯀꯔꯤꯒꯤ ꯕꯣꯜ ꯌꯦꯡꯕ
ꯁꯝꯗꯨꯅ ꯒꯔꯤ
ꯏꯁ ꯇꯜꯂꯦꯍꯦ
ꯌꯨꯝꯗ ꯀꯩꯅꯣ ꯔꯨꯝꯗꯒꯤ ꯀꯤꯠꯆꯟ ꯆꯪꯕ ꯊꯥꯎ ꯇꯥꯅꯤꯀꯥꯟꯁꯤꯗ
ꯀꯃꯛꯁꯨ ꯇꯟꯗꯨꯗꯤ ꯍꯦꯃꯟ꯭ꯔꯣ